ꯍꯜꯂꯣ ꯎꯝ
ꯀꯩ ꯃꯊꯦꯜ ꯆꯥꯔꯒꯦ
ꯉꯁꯤꯗꯤ ꯂꯐꯨ ꯊꯣꯡꯉꯦ ꯉꯥ ꯑꯌꯥꯏꯕ ꯈꯔ ꯊꯥꯛꯆꯜꯂꯒ ꯑꯗꯨꯒ ꯁꯤꯡꯖꯨ ꯑꯃ ꯁꯨꯔꯦ ꯑꯇꯩ ꯑꯇꯣꯞꯄ ꯃꯊꯦꯜꯗꯤ ꯌꯥꯎꯗ꯭ꯔꯦ ꯑꯗꯨꯅ ꯗꯨꯝ ꯂꯣꯏꯁꯟꯒꯔꯦ ꯉꯁꯤꯒꯤ ꯑꯣꯏꯅ ꯅꯪꯗꯤ
ꯑꯩꯗꯣ ꯎꯁꯣꯞ ꯑꯃ ꯆꯠꯂꯨꯒꯤꯌꯦ ꯉꯔꯥꯡ ꯑꯈꯣꯏꯒꯤ ꯏꯃꯥꯟꯅꯕꯒꯤ ꯃꯄꯥ ꯂꯩꯇꯕꯒꯤ ꯀꯩꯅꯣ ꯊꯣꯛꯄ ꯁꯣꯔꯥꯠ ꯊꯣꯛꯄ ꯍꯥꯏꯇꯥꯔꯦ ꯑꯗꯨꯗ ꯑꯥ ꯉꯔꯥꯡꯗꯣ ꯉꯥꯥꯇꯪꯗ꯭ꯔꯦꯕ ꯅꯨꯃꯤꯗꯥꯡꯗꯣ ꯉꯁꯤ ꯅꯣꯉꯥꯜꯂꯒ ꯑꯣꯏꯅ ꯎꯁꯣꯞ ꯐꯖꯅ ꯇꯧꯔꯦ ꯑꯗꯨꯒꯤ ꯎꯁꯣꯞꯇꯣ ꯆꯠꯂꯦ ꯆꯥꯕ ꯕꯣꯏꯒꯤ ꯑꯥ ꯃꯦꯔꯥꯃꯦꯁ ꯀ ꯉꯥꯒ ꯇꯧꯔꯝꯃꯦ ꯑꯗꯣ ꯑꯈꯣꯏꯗꯤ ꯁꯨꯝ ꯅꯍꯥꯒ ꯑꯣꯏꯕꯅꯤꯅ ꯈꯒ ꯆꯥꯅꯤꯡ ꯊꯛꯅꯤꯡꯕ ꯉꯥꯒꯒꯤꯗꯝ ꯑꯃꯨꯛ ꯐꯝꯃꯦ ꯑꯗꯨ ꯂꯣꯏꯔꯀꯥꯟꯗꯅꯦ ꯊꯣꯛꯂꯛꯄꯗ ꯑꯪꯒꯨꯔ ꯌꯥꯝ ꯄꯥꯜꯂꯝꯃꯦꯅꯅꯦ ꯑꯪꯒꯨꯔ ꯑꯃ ꯆꯥꯔꯨꯔꯦ ꯑꯃꯨꯟꯕꯝ ꯈꯜꯂꯒ ꯇꯤꯂꯥꯏꯒꯨꯝꯕꯤ ꯆꯨꯈꯠꯂꯛꯇꯅ ꯍꯨꯖꯤꯛ ꯆꯤꯟꯒꯖꯤ ꯎꯇꯞꯃꯨꯛ ꯆꯥꯎꯔꯤ
ꯎꯝ ꯑꯣ ꯑꯪꯒꯨꯔꯗꯨ ꯇꯤꯂꯥꯀꯨꯝꯕꯤꯗꯨꯅ ꯆꯠꯂꯝꯃꯅꯤ ꯑꯗꯨꯒꯤ ꯃꯥꯒꯤ ꯃꯀ꯭ꯔꯤꯡꯗꯣ ꯄꯥꯑꯝꯒꯅꯤꯕ ꯑꯗꯨꯗ ꯅꯪꯅ ꯇꯩꯊꯣꯛꯄꯗꯣ ꯁꯦꯡꯉꯝꯃꯔꯣꯏ ꯑꯗꯨꯅꯅꯦꯕ ꯅꯠꯇꯦ ꯅꯪꯅ ꯆꯥꯝꯃꯒ ꯆꯥꯔꯝꯕ ꯑꯣꯏꯇꯥꯗꯤ ꯈꯖꯨ ꯐꯗꯧꯕ ꯑꯗꯨꯒꯤꯅꯤ ꯅꯪ ꯇꯤꯜꯂꯥꯀꯨꯝꯕꯤ ꯆꯨꯔꯤꯗꯣ ꯆꯤꯝꯕꯥꯟꯗꯣ ꯈꯔꯒ ꯆꯥꯎ ꯂꯩꯔꯦ ꯐꯖꯔꯝꯃꯅꯤ ꯌꯦꯡꯕꯗ
ꯀꯩꯅꯣ ꯇꯧꯕꯋꯦ ꯑꯈꯣꯏꯒꯤ ꯑꯥ ꯀꯦꯕ ꯑꯥ ꯌꯥꯝ ꯃꯥꯒꯤ ꯌꯥꯝ ꯊꯨꯅ ꯄꯥꯟꯕꯕꯨ ꯍꯦꯛ ꯆꯥꯕꯒꯅ ꯍꯦꯛ ꯇꯛꯑꯅ ꯍꯨꯛꯄꯒ ꯀꯩꯅꯣꯃ ꯆꯤꯃꯥꯟꯅ ꯀꯩꯅꯣꯝ ꯇꯛꯂꯥꯎ ꯐꯥꯎꯔꯕꯅꯦꯕ ꯍꯥꯀꯠ ꯆꯥꯄꯣꯏ ꯂꯥꯛꯄꯣꯏ ꯀꯩꯅꯣꯝꯃ ꯑꯗꯨꯒ ꯌꯥꯝ ꯊꯨꯅꯅꯦ ꯇꯝ ꯇꯝ ꯇꯝ ꯇꯝ ꯇꯝ ꯇꯝ ꯆꯥꯎꯈꯠꯄ ꯀꯩꯝ ꯇꯧꯗꯦ ꯌꯨꯝ ꯌꯧꯔꯀꯥꯟꯗ ꯃꯨꯛ ꯍꯦꯟꯅ ꯆꯥꯎꯈꯠꯂꯏꯕ ꯄꯥ ꯍꯣꯠꯇꯤ ꯍꯣꯆꯗꯔꯝꯅꯦ ꯉꯛꯁꯝꯗ ꯈꯔ ꯑꯃꯒ ꯄꯣꯝꯈꯠꯂꯦ ꯑꯗꯨꯝ ꯑꯩꯖꯦ ꯏꯔꯨ ꯖꯊꯣꯎꯔꯕꯅꯦ ꯑꯗꯨ ꯀꯅꯣꯒ ꯍꯧꯖꯤꯛꯅ ꯆꯤꯝꯕꯥꯥꯟꯗꯤ ꯐꯖꯔꯤꯞ ꯄꯨꯔꯥ ꯑꯈꯣꯏꯒꯤ ꯆꯤꯝꯕꯥꯟ ꯆꯥꯎꯍꯟꯕꯒꯤ ꯍꯨꯖꯤꯛ ꯁꯦꯝꯕꯗꯣ ꯑꯗꯨꯃꯥꯏꯅ ꯇꯧꯗꯅ ꯍꯧꯖꯤꯛ ꯐꯠ ꯥꯖꯔꯤ ꯍꯨꯖꯤꯛ ꯅꯩꯕꯤꯅꯦ ꯑꯩ ꯍꯨꯖꯤꯛ ꯆꯤꯝꯕꯥꯟꯖꯦ ꯍꯨꯖꯤꯛ ꯀꯃꯥꯏ ꯇꯩꯅꯣ ꯈꯪꯗꯦ ꯍꯥꯟꯅꯒꯤ ꯆꯥꯎꯔꯝꯕ ꯆꯥꯡꯗꯒꯤ ꯁꯔꯨꯛꯅꯦ ꯃꯔꯤ ꯃꯉꯥ ꯍꯦꯜꯂꯦ ꯆꯥꯎꯕ
ꯑꯣ ꯑꯗꯨꯒꯤ ꯅꯪꯅ ꯆꯤꯝꯕꯥꯥꯟ ꯆꯥꯎꯕꯒꯤ ꯇꯤꯂꯥꯀꯨꯝꯕꯤ ꯇꯤꯜꯂꯥꯀꯨꯝꯕꯤ ꯊꯤ ꯀꯩꯅꯣ ꯇꯧ ꯍꯥꯒꯠꯆꯕꯒꯤ ꯆꯥꯎꯔꯛꯄꯒꯤ ꯃꯇꯥꯡꯗꯣ ꯋꯥꯔꯤ ꯂꯤꯔꯛꯄꯗ ꯑꯩꯅ ꯋꯥꯔꯤ ꯑꯝ ꯅꯤꯡꯖꯪꯉꯤꯏ ꯑꯩ ꯑꯈꯣꯏ ꯗꯗꯥꯒꯤ ꯃꯆꯥꯅꯨꯄꯥ ꯌꯥꯏꯃꯁꯦ ꯗꯗꯥꯁꯤꯅ ꯃꯥꯁꯦ ꯑꯥ ꯃꯥꯅ ꯊꯕꯛ ꯆꯠꯂꯨꯔ ꯍꯜꯂꯛꯄꯗ ꯑꯩꯈꯣꯏ ꯃꯌꯥꯝ ꯆꯥꯅꯅꯕꯅꯤꯅ ꯕꯣꯔꯣꯏ ꯑꯩꯈꯣꯏꯒꯤ ꯊꯥꯏꯅꯗꯤ ꯆꯦꯔꯪꯗ ꯍꯥꯜꯂꯒ ꯕꯣꯔꯣꯏ ꯌꯥꯝ ꯌꯣꯜꯂꯝꯃꯦꯕ ꯕꯣꯔꯣꯏ ꯑꯆꯥꯔꯅ ꯌꯣꯜꯂꯝꯃꯦꯕꯀꯣ ꯑꯗꯨꯒꯤ ꯕꯣꯔꯣꯏꯁꯦ ꯃꯥꯅ ꯂꯩꯔꯒ ꯄꯣꯔꯛꯄ ꯑꯩꯈꯣꯏ ꯃꯌꯥꯝꯁꯦ ꯑꯃꯃꯝ ꯑꯃꯃꯝ ꯂꯣꯏ ꯌꯦꯜꯂꯒ ꯄꯤꯖꯕꯁꯤꯗꯅꯦ ꯅꯈꯣꯏ ꯗꯗꯥ ꯑꯩꯈꯣꯏ ꯗꯗꯥꯒꯤ ꯃꯆꯥꯅꯨꯄꯥ ꯌꯥꯏꯃꯁꯤꯒꯤ ꯃꯥꯒꯤ ꯕꯣꯔꯣꯏꯁꯤ ꯆꯥꯕ ꯍꯧꯔꯛꯑꯀꯥꯟꯗꯅꯦ ꯃꯩ ꯃꯨꯊꯣꯛꯈ꯭ꯔꯕ ꯑꯗꯨꯗ ꯃꯥꯒꯤ ꯕꯣꯔꯣꯁꯤ ꯃꯈꯥꯗ ꯇꯥꯊꯣꯛꯈ꯭ꯔꯕ ꯍꯥꯏꯇꯥꯔꯦꯀꯣ ꯂꯩꯕꯥꯛ ꯃꯈꯥꯁꯤꯗ ꯑꯗ ꯃꯥꯅ ꯕꯣꯔꯣꯏꯁꯦ ꯈꯨꯟꯒꯠꯂꯒ ꯑꯩꯈꯣꯏꯒꯤ ꯂꯩꯕꯥꯛ ꯃꯈꯥ ꯇꯥꯕ ꯑꯃ ꯃꯈꯨꯠꯅ ꯃꯥꯔꯒ ꯃꯩꯗ ꯂꯥꯛꯇꯅꯤꯅ ꯑꯩꯈꯣꯏꯗꯣ ꯃꯥꯔ ꯈꯨꯜꯂꯒ ꯑꯉꯥꯡꯅ ꯑꯗꯨ ꯆꯥꯥꯁꯜꯂꯨꯔꯕ ꯑꯗꯨ ꯆꯥꯔꯨꯔꯒ ꯃꯥꯗꯤ ꯇꯤꯍꯥꯀꯣꯄꯤꯁꯨ ꯄꯛꯑꯝꯕꯖꯥꯠꯅꯤꯗ ꯕꯣꯔꯣꯏꯗꯨꯗ ꯑꯗꯨ ꯆꯥꯔꯨꯕꯗꯒꯤ ꯍꯦꯛꯇ ꯃꯥꯁꯦ ꯃꯆꯤꯟ ꯕꯥꯜꯁꯦ ꯍꯦꯛꯇ ꯂꯣꯏꯔꯦ ꯃꯊ ꯃꯊꯥ ꯃꯊ ꯄꯣꯝꯕ ꯃꯥꯗꯤ ꯃꯁꯥꯒꯤ ꯑꯣꯏꯅꯗꯤ ꯃꯆꯤꯟꯕꯜꯁꯦ ꯌꯥꯝ ꯄꯤꯛꯑꯦꯕ ꯈꯪꯕ꯭ꯔꯥ ꯑꯁ ꯍꯦꯛꯇ ꯃꯆꯤꯟ ꯕꯥꯟꯁꯦ ꯀꯩ ꯍꯥꯏꯗꯣꯏꯅꯣ ꯈꯪꯗꯦ ꯆꯥꯎꯕꯒꯤ ꯆꯥꯡꯁꯤꯦ ꯈꯨꯠ ꯆꯥꯎ ꯌꯥꯝ ꯆꯥꯎꯔꯥꯒꯅꯦ ꯑꯁ ꯀꯤꯕꯝ‌ꯑꯃ‌ ꯌꯥꯎꯖꯥꯠꯅꯦ ꯑꯗꯨꯒꯤ ꯀꯩꯅꯣꯗꯨ ꯅꯤꯡꯁꯤꯡꯪꯉꯛꯑꯦ ꯉꯁꯤ ꯅꯪꯅ ꯍꯥꯏꯔꯛꯑꯀꯥꯟꯗ ꯅꯪꯉꯣꯟꯗꯩꯕꯨ ꯍꯦꯜꯂꯝꯒꯅꯤꯗ ꯃꯥꯅ
ꯑꯩ ꯍꯣꯔꯦꯟ ꯐꯣꯇꯣ ꯀꯥꯞꯄ ꯊꯄꯤꯔꯛꯦ ꯌꯦꯡꯉꯣ ꯑꯩꯒꯤꯗꯨꯁꯨ ꯆꯥꯎꯕꯗ ꯂꯣꯏꯔꯦ ꯍꯧꯖꯤꯛꯁꯦ ꯑꯗꯨꯅ ꯋꯥ ꯉꯥꯡꯕꯗꯁꯨ ꯃꯌꯦꯛꯁꯦ ꯈꯤꯇꯪ ꯊꯩꯔꯞ ꯊꯩꯔꯞ ꯆꯠꯄꯗꯗꯧꯅ ꯇꯧꯋꯦꯕ ꯑꯩ ꯏꯁꯥꯅ ꯁꯨꯝ ꯈꯟꯖꯕ ꯑꯩꯅ ꯈꯜꯂꯦꯀꯣ ꯑꯣ ꯆꯤꯝꯕꯥꯜ ꯆꯥꯎꯍꯟꯕ ꯀꯥꯡꯕꯨ ꯍꯧꯖꯤꯛ ꯌꯥꯝ ꯋꯥꯔꯝꯒꯅꯤ ꯑꯩꯉꯣꯟꯗ ꯍꯧꯖꯤꯛ ꯆꯥꯎꯕꯒꯤꯅꯦ ꯀꯩꯅꯣꯝꯃ ꯍꯥꯏꯅꯦ ꯇꯕꯨꯗ ꯑꯗꯨ ꯇꯧꯋꯦꯕ ꯍꯥꯏꯕꯗꯤ ꯍꯪꯒꯣꯏ ꯍꯥꯏꯕꯩ ꯋꯥ ꯅꯠꯇꯕ ꯑꯩꯉꯣꯟꯗ ꯆꯥꯎꯈꯠꯂꯀ ꯀꯥꯟꯗ ꯆꯤꯟꯕꯥꯟꯁꯦ‌‌ ꯀꯩꯅꯣꯝꯇꯧ ꯇꯧꯔ ꯈꯪꯗꯦ ꯀꯩꯅꯣꯝꯃꯥ‌ ꯀꯩ ꯍꯥꯏꯗꯣꯏꯅꯣ ꯊꯥꯛꯀꯠꯆꯕꯗꯤ ꯐꯥꯒꯔꯦꯀꯣ ꯑꯗꯨꯒ ꯀꯩꯅꯣꯝꯃ ꯅꯟꯖꯜꯂ ꯂꯩꯕꯗꯧꯅ ꯀꯩꯅꯣꯝ ꯇꯧꯋꯦ ꯍꯥꯏꯕ ꯌꯥꯝ
ꯍꯣꯏ ꯑꯗꯨꯕꯨꯗꯤ ꯅꯪ ꯍꯥꯟꯅꯒꯤ ꯂꯩꯔꯝꯃꯤꯕ ꯐꯤꯕꯝꯗꯨꯗꯒꯤ ꯑꯍꯣꯡꯕ ꯑꯃ ꯂꯥꯛꯑꯒꯗꯤ ꯏꯁꯥꯗ ꯍꯩꯅꯗꯕ ꯍꯥꯏꯕꯁꯤ ꯃꯁꯥꯅ ꯇꯥꯕꯅꯤ ꯀꯩꯅꯣ ꯅꯪꯅ ꯍꯥꯟꯅ ꯄꯤꯛꯇ꯭ꯔꯨ ꯄꯤꯛꯅ ꯂꯩꯔꯝꯕꯗꯨꯗ ꯅꯪꯒꯤ‌ ꯆꯤꯟꯕꯥꯟꯗꯨꯒꯤ ꯂꯩꯔꯤꯕ ꯆꯥꯡꯗꯨꯗꯒꯤ ꯁꯔꯨꯛ ꯑꯅꯤ ꯑꯍꯨꯝ ꯊꯣꯛꯅ ꯆꯥꯎꯈꯠꯂꯛꯑꯒꯗꯤ ꯀꯩꯅꯣꯝꯃ ꯏꯁꯥꯗ ꯅꯨꯡꯉꯥꯏꯇꯕ ꯑꯃ ꯐꯥꯎ ꯇꯥꯕꯅꯤ ꯀꯩꯅꯣ ꯑꯗꯨꯏꯗꯤ ꯃꯁꯥꯅ ꯇꯥꯕꯅꯤ ꯀꯩꯅꯣ ꯑꯗꯣ ꯅꯪ ꯃꯅꯥꯏ ꯀꯩꯅꯣ ꯁꯥꯄꯣꯟ ꯇꯧꯔꯒ ꯃꯥꯏ ꯃꯤ ꯇꯥꯊꯣꯛꯎꯗꯅ ꯁꯦꯡꯉ ꯑꯗꯨꯒ ꯐꯕ꯭ꯔꯥ ꯌꯦꯡꯉꯨꯗꯅ
ꯍꯥꯥꯀꯠꯆꯕꯗꯤ ꯂꯣꯏ ꯐꯈ꯭ꯔꯦ ꯑꯗꯨꯒ ꯍꯣꯏ ꯁꯥꯄꯣꯟꯅ ꯇꯥꯊꯣꯛꯑꯦ ꯑꯗꯨ ꯂꯥꯏꯅ ꯑꯩꯅ ꯍꯧꯖꯤꯛ ꯕ꯭ꯔꯁꯃꯛꯇꯤ ꯇꯧꯗ꯭ꯔꯦ ꯀꯣꯜꯀꯦꯠꯃꯛꯇꯤ ꯑꯗꯨ ꯂꯣꯏꯔꯀꯥꯟꯗ ꯑꯩꯅ ꯏꯁꯤꯡ ꯐꯖꯟꯅ‌ ꯇꯦꯡꯊꯣꯛꯑꯦ ꯌꯥꯅꯨꯡꯁꯨ ꯈꯤꯇꯪ ꯃꯥꯏ ꯏꯁꯟꯥ ꯃꯅꯨꯡꯗ ꯑꯗꯨꯒ ꯑꯗꯨ ꯍꯧꯖꯤꯛꯇꯤ ꯀꯩꯅꯣ ꯇꯧꯔꯦ ꯍꯥꯀꯠꯆꯕꯗꯤ ꯂꯣꯏꯅꯃꯛ ꯐꯈ꯭ꯔꯦ ꯂꯣꯏ ꯊꯥꯗꯣꯛꯑꯦ ꯑꯗꯨ ꯃꯥꯏ ꯃꯤꯠꯁꯨ ꯊꯥꯗꯣꯛꯎꯔꯦ ꯊꯥꯗꯣꯛꯄꯗ ꯑꯗꯨꯝ ꯏꯔꯨꯖꯨ‌ ꯂꯨꯖꯊꯣꯛꯑꯕꯅꯦꯕ ꯑꯩꯁꯦ ꯍꯧꯖꯤꯛ ꯀꯨꯏꯗ꯭ꯔꯤꯌꯦ ꯂꯨꯖꯕ ꯑꯗꯨꯒ ꯌꯥꯝ ꯀꯨꯏꯅꯗꯤ ꯂꯨꯖꯗ꯭ꯔꯦ ꯍꯥꯏ ꯐꯦꯠ ꯑꯩ ꯍꯥꯀꯠꯆꯔꯤꯕ ꯃꯥꯏꯒꯤ ꯆꯖꯤꯝꯕꯥꯟꯒꯤ ꯁꯥꯏꯠꯇꯔꯛ ꯍꯦꯟꯅ ꯈꯔ ꯇꯛꯑꯝꯃꯦ ꯑꯗꯨꯒ ꯍꯛꯆꯥꯡꯗ ꯇꯩꯗꯤ ꯍꯥꯏꯕꯗꯤ ꯆꯥꯛ ꯊꯣꯛꯄꯗ ꯀꯨꯏꯗ꯭ꯔꯤꯕꯅꯤꯅ ꯑꯩꯅ ꯌꯥꯝ ꯏꯔꯨ ꯁꯨꯝ ꯀꯨꯏꯅ ꯇꯤꯡꯖꯟ ꯊꯣꯛ ꯍꯦꯛ‌ ꯂꯨ ꯏꯔꯨꯖꯕꯁꯦ ꯀꯩꯁꯨ ꯆꯠꯅꯗꯦꯗꯅ ꯑꯗꯨꯒꯤꯅꯤꯗ
ꯆꯠꯁꯨ ꯆꯠꯅꯗꯦ ꯑꯗꯨꯒ ꯐꯁꯨ ꯐꯠꯇꯦꯌꯦ ꯉꯁꯥꯏꯒꯤ ꯅꯪꯒꯤ ꯇꯨꯝꯒꯗꯕ ꯀꯩꯀꯥ ꯃꯌꯥꯝꯗꯣ ꯉꯁꯥꯏꯒꯤ ꯏꯁꯤꯡ ꯑꯏꯪꯕꯗꯨꯅ ꯂꯨꯖꯔꯨꯔꯀꯥꯟꯗ ꯑꯃꯨꯛ ꯇꯨꯝꯕꯒꯤ ꯆꯥꯡꯗ ꯋꯥꯠꯂꯤꯗꯅ ꯑꯗꯨꯒꯤ ꯋꯥꯅꯤꯗ ꯂꯨꯖꯅꯕꯗꯤ ꯀꯩꯁꯨꯕꯨꯗꯤ ꯀꯥꯏꯕ ꯅꯠꯇꯦ ꯑꯗꯨꯁꯨ ꯑꯝ ꯑꯩꯈꯣꯏꯒꯤ ꯃꯄꯥꯡꯒꯜ ꯁꯣꯟꯕ ꯃꯤꯗꯒꯗꯤ ꯑꯗꯨꯝ ꯑꯗꯨꯝ ꯀꯩ ꯍꯥꯏꯅꯤ ꯇꯨꯝꯗꯕ ꯑꯗꯒꯤ ꯅꯥꯕ ꯈꯣꯠꯄ ꯑꯗꯨꯝ ꯌꯥꯎꯕ ꯖꯥꯠꯅꯦꯕꯀꯣ ꯑꯗꯨꯒꯤꯅꯤꯗ ꯑꯣ ꯑꯗꯨ ꯑꯗꯨꯝ ꯐꯒꯤꯅꯤꯗ ꯉꯥꯏꯍꯥꯛꯇꯪ ꯂꯩꯔꯀꯥꯟꯗꯅꯦ ꯅꯪ ꯑꯗꯨꯗ ꯑꯗꯨꯝ ꯋꯥꯈꯜ ꯈꯟꯖꯜꯂ ꯂꯩꯔꯨꯔꯅꯨ ꯅꯪ ꯀꯩꯅꯣꯃ ꯇꯧꯔꯒ ꯑꯥ
ꯄꯣꯏꯅꯤꯡꯉꯦ ꯁꯨꯝ ꯋꯥꯈꯟꯗ ꯋꯥꯈꯟꯗ ꯄꯥꯏꯗ꯭ꯔꯒꯁꯨ ꯌꯥꯡꯉꯛꯄꯗꯣ ꯆꯤꯝꯕꯥꯟꯗ ꯑꯗꯨꯃꯥꯏꯅ ꯇꯧꯋꯦ ꯑꯗꯣ ꯉꯁꯤꯁꯦ ꯊꯕꯛ ꯏꯪꯈꯥꯡ ꯆꯠꯇꯣꯏ ꯂꯩꯕ꯭ꯔ‌ꯣ ꯊꯕꯛ ꯏꯟꯈꯥꯡ ꯆꯠ ꯇꯧꯕ ꯂꯩꯇ‌ꯦ
ꯊꯕꯛ ꯁꯨꯕ ꯍꯧꯈ꯭ꯔꯦ ꯑꯩꯈꯣꯏꯗ ꯗꯥꯗꯨ ꯑꯃꯨꯛ ꯃꯇꯦꯡ ꯄꯥꯡꯗꯣꯏꯅꯦ ꯑꯗꯨꯅ ꯀꯩꯝ ꯆꯠꯊꯣꯛꯄ ꯌꯥꯔꯣꯏ ꯉꯁꯤꯗꯤ
ꯑꯣ
ꯅꯪꯗꯤ ꯀꯩ ꯆꯠꯇꯧꯔꯤꯒꯦ
ꯀꯩꯁꯨ ꯆꯠꯅꯤꯡꯉꯥꯏ ꯂꯩꯇꯦ ꯑꯩꯈꯣꯏꯒꯤ ꯍꯪꯆꯤꯠ ꯄꯔꯤꯈꯥꯗꯨꯒꯤ ꯈꯔ ꯑꯝꯁꯨ ꯄꯥꯔꯅꯤ ꯑꯗꯨꯒ ꯑꯩꯒꯤ ꯑꯈꯣꯏꯒꯤ ꯑꯣꯖꯥꯒꯤ ꯄꯨꯟꯁꯤ ꯋꯥꯔꯤ ꯃꯤꯕꯗꯣ ꯑꯗꯨꯒꯤ ꯑꯩꯈꯣꯏꯒꯤ ꯋꯥꯔꯣꯏꯁꯤꯟ ꯍꯥꯏꯇꯥꯔꯦ ꯑꯗꯨꯝꯕꯁꯨ ꯈꯔ ꯈꯜꯂ ꯈꯜꯂꯒ ꯏꯗꯣꯏꯅꯦ ꯋꯥꯍꯩ ꯋꯥꯇꯥ ꯐꯖꯕ ꯉꯥꯏꯍꯥꯛ ꯂꯩꯕꯒ ꯑꯗꯨꯝ ꯏꯕ ꯍꯧꯒ꯭ꯔꯅꯤ ꯍꯥꯏꯗꯤ ꯀꯩꯁꯨ ꯑꯇꯣꯞꯄꯗꯤ ꯆꯠꯂꯣꯏ ꯑꯗꯨꯒ ꯅꯨꯡꯗꯥꯡ ꯋꯥꯏꯔꯝ ꯑꯗꯥꯏꯗꯨꯗ ꯆꯠꯊꯣꯛꯀꯗꯕ ꯊꯕꯛ ꯃꯆꯥ ꯑꯃꯗꯤ ꯂꯩ ꯍꯧꯖꯤꯛꯃꯛꯀꯤꯗꯤ ꯂꯩꯇꯦ
ꯑꯗꯣ ꯅꯣꯏꯒꯤ ꯑꯣꯖꯥꯒꯤ ꯄꯨꯟꯁꯤ ꯋꯥꯔꯤ ꯏꯕꯗꯣ ꯑꯗꯨ ꯅꯣꯏꯒꯤ ꯍꯟꯗꯛꯀꯤ ꯅꯣꯏꯒꯤ ꯇꯧꯔꯤꯕ ꯄꯔꯤꯈ꯭ꯌꯥꯗꯨꯒꯤ ꯃꯅꯨꯡꯗꯨꯗ ꯑꯗꯨꯒꯤ ꯅꯪꯅ ꯏꯔꯤꯕ ꯄꯨꯟꯁꯤꯋꯥꯔꯤꯗꯨ ꯂꯣꯏꯅꯃꯛ ꯑ ꯏꯕ ꯂ‌ꯣꯔꯒ ꯊꯥꯒꯠꯈꯤꯗꯣꯏ ꯅꯠꯇ꯭ꯔ‌ꯣ ꯅꯠꯇ꯭ꯔꯒ ꯀꯃꯥꯏꯅ ꯇꯧꯕ ꯋꯥꯔꯤꯅꯣ ꯀꯃꯥꯏꯅ ꯇꯧꯕ ꯄꯣꯠꯅꯣ ꯊꯥꯒꯠꯇꯣꯏꯔꯥ ꯊꯥꯒꯠꯂꯣꯏꯗꯣꯏꯔꯕ ꯅꯪꯅꯕ
ꯄꯩꯈꯥ ꯃꯅꯨꯡꯁꯤꯗ ꯅꯪꯅꯕ ꯊꯥꯒꯠꯇꯣꯏꯅꯦ ꯄꯩꯈꯥ ꯂꯣꯏꯗ꯭ꯔꯤꯉꯩꯗ ꯍꯥꯏꯕꯗꯤ ꯅꯠꯇ꯭ꯔꯒꯗꯤ ꯑꯗꯨ ꯊꯥꯒꯠꯍꯧꯗ꯭ꯔꯒꯗꯤ ꯑꯗꯨꯝ ꯄꯩꯈꯥ ꯍ ꯌꯧꯔꯛꯄꯗ ꯑꯗꯨꯝ ꯌꯥꯎꯔꯛꯇ꯭ꯔꯦ ꯑꯗꯨꯝ ꯐꯦꯜ ꯑꯣꯏꯔꯦ ꯍꯥꯏꯕꯗꯤ ꯁꯕꯖꯦꯛ ꯑꯃꯅꯦꯕ ꯁꯤꯁꯨ ꯄꯩꯈꯥ ꯃꯅꯨꯡꯗꯨꯒꯤ ꯑꯗꯨꯒ ꯍꯧꯖꯤꯛ ꯇꯧꯔꯤꯕ ꯄꯩꯈꯥꯁꯤ ꯂꯣꯏꯀꯥꯟꯗ ꯄꯩꯈꯥꯁꯦ ꯂꯣꯏꯗ꯭ꯔꯤꯉꯩꯗ ꯑꯩꯈꯣꯏꯅꯥ ꯍꯥꯟꯅ ꯂꯣꯏ ꯊꯥꯔꯤ ꯊꯥꯒꯠꯈ꯭ꯔꯅꯦꯕ ꯂꯥꯏꯔꯤꯛꯁꯦ ꯅꯝꯊꯣꯛꯑꯒ ꯑꯗꯨꯗ ꯑꯣꯖꯥ ꯑꯗꯒꯤ ꯑꯩꯈꯣꯏꯗ ꯍꯪꯉꯛꯇꯧ ꯈꯣꯠꯂꯛꯇꯧꯕ ꯃꯌꯥꯝꯗꯣ ꯂꯣꯏ ꯂꯥꯏꯔꯤꯛꯁꯦ ꯄꯥꯒ꯭ꯔꯅꯦ ꯑꯩꯈꯣꯏꯅ ꯅꯝꯃꯤꯕꯖ‌ꯦ ꯑꯗꯨꯒ ꯃꯣꯏꯅ ꯍꯌꯦꯡꯋꯥꯏ ꯑꯩꯈꯣꯏꯒꯤ ꯄꯩꯈꯥ ꯍꯧꯖꯤꯛꯀꯤ ꯇꯧꯔꯤꯕ ꯑꯏꯕꯒꯤ ꯁꯔꯨꯛ ꯑꯩ ꯄ꯭ꯔꯥꯛꯇꯤꯀꯦꯜꯒꯤ ꯁꯔꯨꯛ ꯇꯧꯔꯤꯕꯁꯦ ꯂꯣꯏꯔꯀꯥꯟꯗꯅꯦ ꯁꯤ ꯍꯧꯖꯤꯛꯀꯤ ꯑꯩꯈꯣꯏꯅ ꯏꯔꯤꯕꯁꯤꯡꯁꯤꯒꯤ ꯃꯇꯥꯡꯗꯁꯨ ꯑꯃꯨꯛ ꯕꯥꯏꯕꯥ ꯍꯪꯗꯣꯏꯅꯦꯕ ꯃꯥꯛ ꯆꯥꯝꯃꯒꯤꯅꯦꯕ ꯁꯤꯁꯨ
ꯑꯗꯨꯅꯤꯗ ꯑꯗ ꯅꯪꯅ ꯑꯣꯖꯥꯒꯤ ꯃꯅꯥꯛꯇ ꯆꯠꯇꯣꯏꯅꯤ ꯈꯣꯠꯇꯣꯏꯅꯤꯅ ꯁꯨꯝ ꯍꯥꯏ ꯂꯩꯕꯗꯨꯗ ꯑꯩꯅ ꯍꯩꯕꯗꯤ ꯅ‌ꯣꯏ ꯍꯧꯖꯤꯛ ꯍꯧꯖꯤꯛ ꯄꯩꯈꯥꯗꯨ ꯍꯧꯖꯤꯟꯒ꯭ꯔꯕꯅꯤꯅ ꯅꯪꯅ ꯅꯣꯏꯒꯤ ꯆꯦꯅꯥꯗꯨꯁꯨ ꯍꯨꯝꯐꯨ ꯍꯨꯝꯗ꯭ꯔꯥꯃꯨꯛ ꯏꯗꯣꯏꯅꯤ ꯍꯥꯏꯔ‌ꯦ ꯃꯥꯒꯤ ꯋꯥꯔꯤꯗꯣ ꯑꯗꯨ ꯇꯔꯗꯤ ꯑꯩꯅ ꯍꯥꯏꯅ ꯅꯪ ꯅꯪꯒꯤꯗ꯭ꯔꯥ ꯍꯥꯏꯅꯤꯅ ꯑꯗꯨꯅ ꯑꯩ ꯄꯩꯈꯥ ꯂꯣꯏꯔꯒ ꯊꯥꯖꯤꯟꯕꯒꯗꯧ ꯃꯥꯜꯂꯕ ꯅꯪ ꯃꯑꯣꯡꯗꯣ
ꯎꯝ ꯄꯩꯈꯥ ꯃꯅꯨꯡꯗ ꯊꯥꯖꯟꯗꯣꯏꯅꯦ ꯍꯌ‌ꯦꯡ ꯍꯪꯡꯆꯤꯠꯀꯨꯝꯕ ꯊꯥꯖꯤꯜꯂꯒꯦ ꯑꯗꯣ ꯑꯩꯅ ꯍꯧꯖꯤꯛ ꯈꯟꯕꯗ ꯑꯩꯒꯤꯗꯣ ꯍꯣꯏ ꯃꯣꯏꯒꯤ ꯁꯤꯛꯁꯇꯤ ꯁꯚꯦꯟꯇꯤꯃꯨꯛ ꯑꯣꯏ ꯍꯥꯏꯕ ꯄꯦꯖꯇ‌ꯣ ꯇꯉꯥꯏ ꯐꯗ ꯐꯗ꯭ꯔꯒꯗꯤ ꯄꯦꯖ ꯑꯩꯈꯣꯏ ꯂꯩꯃꯥꯏꯗꯣ ꯅꯤꯝꯐꯨꯒ ꯃꯉꯥ ꯇꯔꯨꯛ ꯑꯣꯏ ꯅꯤꯝꯐꯨ ꯇꯔꯦꯠ ꯅꯤꯄꯥꯟ ꯑꯣꯏꯔꯁꯨ ꯑꯗꯨꯝ ꯌꯥꯏꯑ‌ꯦꯕ ꯑꯗꯨꯒꯤ ꯑꯩ ꯍꯧꯖꯤꯛ ꯍꯧꯖꯤꯛꯀꯤ ꯑꯣꯏꯅ ꯀꯩꯅꯣ ꯁꯨꯔ‌ꯦ ꯑꯥ ꯅꯤꯐꯨꯃꯨꯛꯇꯤ ꯃꯌꯥꯗꯤ ꯂꯩꯔꯦ ꯑꯗꯨꯗ ꯋꯥꯍꯩ ꯑꯩꯈꯣꯏꯒꯤ ꯂꯩꯃꯥꯏꯅ ꯈꯔ ꯍꯧꯖꯤꯛ ꯋꯥꯔꯣꯏꯁꯤꯟ ꯑꯗꯒꯤ ꯑꯩꯈꯣꯏꯒꯤ ꯑꯩꯅ ꯎꯅꯖꯔꯨꯕ ꯃꯤꯑꯣꯏꯁꯤꯡ ꯑꯗꯒꯤ ꯑꯃꯨꯛ ꯑꯩꯅ ꯃꯇꯦꯡ ꯂꯧꯖꯈꯤꯕ ꯂꯥꯏꯔꯤꯛꯁꯤꯡ ꯁꯤꯒꯨꯝꯕ ꯃꯌꯥꯝꯁꯤꯒꯤ ꯑꯃꯨꯛ ꯈꯔ ꯍꯥꯞꯄꯛꯄꯗ ꯑꯗꯨꯝ ꯁꯨꯗꯤ ꯁꯨꯔꯅꯤ ꯈꯜꯂꯦ ꯁꯤꯗꯩ ꯂꯣꯏꯁꯤꯟꯈꯤꯕ ꯋꯥꯏ ꯁꯪꯉꯅꯤ ꯁꯤ ꯑꯩ ꯅꯠꯇ꯭ꯔꯗꯤ ꯈꯤꯇꯪ ꯆꯔꯥꯡꯅꯈꯤꯅꯤ
ꯍꯣꯏꯅꯦ ꯅꯪ ꯂꯣꯏꯁꯟꯕ ꯑꯃ ꯅꯥꯏꯌꯨ ꯍꯥꯏꯕ ꯄꯩꯈꯥ ꯇꯧꯔꯤꯕꯅꯤꯅ ꯅꯪꯒꯤ ꯁꯞꯖꯦꯛ ꯑꯇꯣꯞꯄꯁꯤꯡꯗꯨꯒꯤꯁꯨ ꯄꯥꯗꯕꯁꯨ ꯌꯥꯔꯣꯏ ꯑꯗꯥꯒꯤ ꯑꯗꯨꯁꯨ ꯑꯃꯨꯛ ꯏꯅꯕ ꯍꯣꯠꯅ ꯄꯥꯅꯕꯁꯨ ꯑꯃꯨꯛ ꯍꯣꯠꯅ ꯑꯗꯥꯒꯤ ꯅꯪꯒꯤ ꯅꯪꯒꯤ ꯅꯥꯊꯧꯁꯨ ꯑꯃꯨꯛ ꯆꯠꯅꯕ ꯍꯣꯠꯅ ꯊꯥꯕꯛꯇꯨ ꯌꯥꯝ ꯌꯥꯝꯕꯅꯤꯅ ꯃꯐꯥꯡ ꯃꯐꯥꯡ ꯐꯥꯡꯕꯅꯤꯅ ꯑꯃꯨꯛ ꯑꯗꯨꯝ ꯅꯪꯍꯧꯗ꯭ꯔꯒꯗꯤ ꯑꯃꯨꯛ ꯍꯌꯦꯡ ꯄꯩꯈꯥꯗꯨꯗ ꯅꯪ ꯑꯃꯨꯛ ꯌꯥꯎꯔꯛꯇ꯭ꯔꯒꯗꯤ ꯐꯥꯔꯛ ꯇꯥꯏꯗꯅ ꯃꯊꯪ ꯆꯍꯤ ꯑꯃꯨꯛ ꯉꯥꯏꯔꯒ ꯑꯃꯨꯛ ꯊꯥꯒꯗꯣꯏꯅꯤ ꯄꯩꯈꯥꯗꯣ ꯑꯗꯨꯒꯤ ꯋꯥꯅꯤꯗ ꯑꯩ ꯍꯥꯏꯅ ꯅꯪ ꯅꯪꯒꯗ꯭ꯔꯁꯤꯅꯤ ꯑꯩꯅ ꯈꯜꯂꯤꯁꯤꯅ
ꯅꯪꯒꯅꯤ ꯅꯪꯕꯨꯗꯤ ꯀꯩꯅꯣꯅꯦ ꯑꯩ ꯍꯧꯖꯤꯛꯀꯤ ꯑꯗꯨꯒꯤꯗꯪ ꯊꯣꯛ ꯄꯣꯏꯔꯛꯑꯦ ꯅꯝꯒꯗꯕ ꯏꯒꯗꯕ ꯁꯔꯨꯛꯇꯨꯗꯤ ꯌꯥꯝ ꯁꯦꯡꯅ ꯍꯥꯏꯔꯒꯗꯤ ꯑꯩꯈꯣꯏꯒꯤ ꯀꯩꯅꯣꯅꯦꯕ ꯁꯔꯨꯛ ꯆꯥꯝꯃꯒꯤ ꯃꯅꯨꯡꯗ ꯀꯩꯅꯣ ꯐꯧꯗꯤ ꯂꯣꯏꯔꯛꯑꯦ ꯑꯩꯈꯣꯏꯒꯤ ꯀꯩ ꯍꯥꯏꯅꯤ ꯑꯥ ꯅꯥꯏꯟꯇꯤ ꯄꯥꯔꯁꯦꯟ ꯅꯥꯏꯟꯇꯤ ꯃꯨꯛ ꯆꯥꯡ ꯑꯃ ꯑꯩꯈꯣꯏ ꯃꯧꯗ꯭ꯔꯥ ꯐꯥꯎꯕꯒꯤ ꯆꯥꯡꯗꯤ ꯂꯣꯏꯔꯦ ꯈꯜꯂꯤ
ꯑꯣ ꯑꯗꯨꯗꯤ ꯌꯥꯝꯗ꯭ꯔꯦꯗ ꯆꯥꯗ ꯃꯧꯗ꯭ꯔꯥꯃꯨꯛ ꯆꯥꯡ ꯂꯣꯏꯇꯥꯔꯗꯤ ꯌꯥꯝꯗꯦ ꯌꯥꯝꯃꯛꯇ꯭ꯔꯦ ꯍꯣꯏ ꯑꯗꯨ ꯂꯣꯏꯁꯟꯅꯕꯗꯤ ꯇꯧꯔꯣ ꯑꯇꯩ ꯑꯇꯩ ꯂꯥꯡꯐꯥꯡ ꯞꯆꯠꯄ ꯈꯣꯠꯄ ꯑꯃ ꯑꯃ ꯀꯔꯤ ꯀꯔꯥ ꯀꯔꯤꯝ ꯌꯥꯎꯔꯨꯒꯤꯅꯨ ꯍꯧꯖꯤꯛ ꯄꯔꯤꯈꯥ ꯃꯅꯨꯡꯗꯗꯤ ꯈꯤꯇꯪ ꯀꯟꯅ ꯍꯣꯠꯅꯔꯣ ꯑꯩꯁꯦ ꯅꯪꯉꯣꯟꯗ ꯄꯥꯎꯇꯥꯛ ꯄꯤꯕꯒꯤ ꯋꯥ ꯅꯠꯇꯕ ꯑꯩꯈꯣꯏꯁꯨ ꯊꯥꯔꯛꯏꯕꯅꯤꯅ ꯈꯪꯉꯦꯕ ꯄꯔꯤꯈꯥꯁꯤꯗꯤ ꯑꯩꯅ ꯑꯅꯤꯔꯛ ꯍꯟꯅ ꯑꯗꯨꯝ ꯇꯧꯔꯒꯦ ꯌꯥꯄꯣꯟꯇꯦ ꯁꯣꯏꯈ꯭ꯔꯦ ꯑꯝꯇ ꯍꯟꯖꯒꯦꯅ ꯌꯥ ꯄꯣꯟꯇꯦ ꯑꯗꯨꯗꯨꯅ ꯈꯤꯇꯪ ꯂꯨꯅ ꯈꯜꯂꯒ ꯊꯥꯕꯛꯇꯣ ꯇꯧ ꯍꯟꯅꯤꯡꯕꯒꯤ ꯋꯥꯅꯤꯗ
ꯃꯥꯅꯦ ꯀꯩꯅꯣꯗꯤ ꯑꯝ ꯑꯗꯨ ꯗꯤ ꯍꯧꯖꯤꯛ ꯀꯩꯅꯣ ꯇꯧꯗꯦ ꯍꯥꯏꯕꯅꯤꯅ ꯑꯆꯥꯄꯣꯠ ꯇꯥꯎꯕꯗꯣ ꯍꯧꯈ꯭ꯔꯕꯣ ꯏꯌꯥꯝꯕꯅ
ꯎꯝ ꯑꯈꯣꯏ ꯗꯥ ꯍꯧꯒ꯭ꯔꯦ ꯃꯥꯒꯤꯁꯦ ꯀꯩꯅꯣ ꯃꯥꯅ ꯇꯥꯎꯔꯀꯥꯟꯗ ꯅꯥꯀꯟ ꯑꯃꯗꯣ ꯑꯃꯨꯛ ꯃꯨꯜꯍꯟꯗꯣꯏꯅꯦꯕ ꯀꯣ ꯅꯥꯀꯟ ꯑꯃꯒꯤꯗꯤ ꯑꯩꯈꯣꯏ ꯃꯩ ꯊꯥꯒꯠꯇ꯭ꯔꯤꯕ ꯍꯥꯏꯕꯗꯤ ꯃꯥꯅ ꯈꯔ ꯌꯥꯝꯅ ꯇꯧꯔꯀꯥꯟꯗ ꯑꯩꯈꯣꯏꯅ ꯃꯨꯜꯍꯟꯕꯗꯗꯤ ꯌꯥꯝ ꯌꯥꯝꯅ ꯍꯥꯞꯄ ꯃꯨꯜꯍꯟꯕ ꯌꯥꯏꯌꯦꯕ ꯀꯣ ꯑꯗꯨꯗꯨꯅꯅꯦ ꯑꯩꯈꯣꯏ ꯉꯥꯏꯍꯥꯛꯇꯪ ꯄꯣꯊꯥꯕ ꯃꯇꯝ ꯂꯩꯔꯤꯕ ꯑꯗꯨꯒꯤ ꯉꯥꯛꯇꯪ ꯉꯥꯏꯅꯔꯤꯅꯤ ꯑꯗꯨ ꯍꯦꯛ ꯂꯣꯏꯕꯒꯗꯤ ꯑꯗꯨꯝ ꯊꯥꯕꯛ ꯍꯧꯈꯤꯕꯗꯩ ꯃꯔꯤ ꯃꯔꯤ ꯃꯔꯤ ꯑꯗꯨꯝ ꯍꯣꯔꯦꯕꯥꯎ ꯇꯧꯔꯅꯤ
ꯑꯣ ꯑꯗꯣ ꯉꯁꯤ ꯑꯌꯨꯛꯇꯤ ꯀꯩꯅꯣ ꯑꯌꯨꯛꯇ ꯃꯤ ꯂꯥꯛꯇꯕ꯭ꯔꯣ ꯊꯥꯕꯛ ꯁꯨꯕ
ꯃꯣꯏꯗꯣ ꯃꯣꯏꯒꯤ ꯃꯣꯏꯅ ꯍꯥꯟꯅ ꯄꯥꯏꯔꯝꯕ ꯊꯥꯕꯛꯇꯣ ꯑꯌꯨꯛ ꯈꯛꯇꯪ ꯃꯣꯏ ꯁꯨꯔꯝꯕꯅꯦꯕ ꯀꯣ ꯃꯣꯏ ꯍꯧꯖꯤꯛ ꯃꯣꯏ ꯃꯣꯏꯅ ꯍꯥꯟꯅ ꯄꯥꯏꯔꯝꯕ ꯊꯥꯕꯛꯇꯣ ꯑꯌꯨꯛ ꯈꯛꯇꯪ ꯁꯨꯔꯝꯕꯗꯣ ꯑꯥ ꯑꯩꯈꯣꯏꯗꯅ ꯑꯃꯨꯛ ꯃꯣꯏꯅ ꯑꯌꯨꯛꯀꯤꯗꯨ ꯂꯣꯏꯔꯀꯥꯟꯗ ꯅꯨꯡꯊꯤꯟꯒꯤ ꯄꯨꯡ ꯑꯍꯨꯝ ꯑꯗꯨꯋꯥꯏ ꯂꯥꯛꯄ ꯄꯅꯦꯕ ꯑꯗꯥ ꯃꯣꯏꯒꯤ ꯑꯁꯣꯝ ꯅꯥꯀꯟꯒꯤ ꯊꯥꯕꯛꯇꯨ ꯍꯥꯟꯅ ꯄꯥꯏꯁꯜꯂꯨꯕ ꯊꯥꯕꯛꯇꯨ ꯅꯨꯃꯤꯠ ꯍꯨꯝꯅꯤ ꯃꯔꯤꯅꯤꯁꯦ ꯂꯦꯞꯇꯅ ꯁꯨꯔꯒꯗꯤ ꯃꯣꯏꯒꯤꯗꯨ ꯄꯨꯔꯥ ꯑꯣꯏꯅ ꯂꯣꯏꯔꯅꯤꯅ ꯍꯥꯏꯕ ꯑꯗꯨꯗꯒꯤ ꯑꯩꯈꯣꯏꯒ ꯑꯩꯈꯣꯏꯗꯥꯒ ꯄꯥꯎ ꯐꯥꯎꯅꯔꯒ ꯑꯗꯨꯇꯥꯗꯤ ꯐꯥꯔꯦ ꯃꯣꯏꯒꯤꯗꯣ ꯊꯥꯡꯒꯩ ꯁꯦꯡꯅ ꯂꯣꯏꯁꯤꯜꯂꯣ ꯂꯣꯏꯁꯜ ꯑꯗꯨ ꯂꯣꯏꯔꯀꯥꯟꯗ ꯑꯩꯈꯣꯏꯗ ꯑꯃꯨꯛ ꯑꯌꯨꯛꯇꯒꯤꯅ ꯑꯃꯨꯛ ꯅꯨꯡꯊꯤꯟꯐꯥꯎ ꯑꯗꯨꯝ ꯑꯗꯨꯃꯥꯏꯟ ꯇꯧꯔꯒ ꯂꯦꯞꯇꯅ ꯁꯨ ꯁꯨꯕꯤꯔꯣꯅ ꯑꯗꯨꯃꯥꯏꯟ ꯍꯥꯏꯅꯔꯒ ꯉꯥꯡꯅꯔꯒ ꯂꯩꯔꯤꯕꯀꯣ ꯑꯗꯨꯒꯤ ꯃꯣꯏ ꯀꯩꯅꯣ ꯉꯁꯤ ꯂꯥꯛꯇ꯭ꯔꯦ ꯅꯨꯃꯤꯠ ꯍꯨꯝꯅꯤꯒꯨꯝꯒꯤ ꯃꯇꯨꯡꯗ ꯂꯥꯛꯑꯒꯦꯅ ꯃꯣꯏ ꯑꯗꯨꯃꯥꯏꯅ ꯄꯥꯎꯗꯣ ꯍꯥꯏꯔꯛꯑꯦ ꯑꯗꯨꯒꯤ ꯈꯔꯕꯨꯗꯤ ꯀꯣꯝꯃꯤ
ꯑꯣ ꯍꯣ ꯐꯔꯦ ꯑꯗꯨꯗꯤ ꯉꯥꯏꯍꯥꯛꯇꯪ ꯄꯣꯊꯥꯔꯁꯦ ꯊꯝꯃꯒꯦꯀꯣ
ꯍꯣꯏ ꯍꯣꯏ